ꯇꯥꯔꯕꯣ
ꯑꯣ ꯇꯥꯔꯦ
ꯇꯨꯝ ꯍꯧꯒꯠ
ꯑꯁ ꯀꯨꯏꯔꯦꯗꯦ ꯇꯥꯃꯣ ꯇꯨꯝ ꯍꯧꯒꯠꯄꯒꯗꯤ ꯑꯩꯈꯣꯢ ꯏꯁ ꯏꯁ‌
ꯅꯨꯃꯤꯠꯇꯤ ꯊꯣꯛꯇꯕꯖꯤꯗ
ꯀꯩꯅꯣ ꯈꯣꯏꯔꯣꯝꯗꯗꯤ ꯅꯨꯃꯤꯠ ꯊꯣꯛꯏꯅ ꯅꯨꯡꯁꯥꯒ ꯁꯥꯏ ꯀꯩꯅꯣ
ꯑꯗꯨꯗꯤ ꯁ꯭ꯋꯥꯏꯗꯗꯤ ꯅꯨꯃꯤꯠ ꯊꯣꯛꯇꯦꯅꯦ
ꯑꯣ ꯅꯨꯡꯁꯤ ꯅꯨꯃꯤꯠꯁꯦ ꯈꯔ ꯈꯔ ꯊꯣꯛꯑꯦ ꯅꯣꯡ ꯃꯪꯕꯒꯤ ꯂꯤꯠꯂ ꯂꯤꯠꯂ ꯊꯣꯛꯄꯤꯗꯣ ꯊꯣꯛꯑꯦ
ꯑꯁ ꯍꯨꯃꯥꯡꯒꯤ ꯋꯥꯗꯤ ꯐꯖꯅ ꯁꯧꯔꯦꯗ ꯇꯨꯝꯕꯒ ꯅꯨꯡꯉꯥꯏꯕꯖꯥꯠ ꯅꯠꯇ꯭ꯔꯦꯗ ꯁꯥꯃꯟꯗꯅ
ꯆꯦꯟꯗ꯭ꯔꯁꯨ ꯆꯠꯂꯨꯕ꯭ꯔꯣ
ꯎꯝ ꯁꯨꯃꯥꯡꯗ ꯉꯥꯍꯥꯛꯇꯤ ꯆꯠꯂꯦ ꯌꯥꯝ ꯆꯦꯟꯕ ꯈꯣꯠꯄꯗꯤ ꯇꯧꯗ꯭ꯔꯦ ꯆꯦꯟꯗꯦ ꯇꯥꯃꯣꯗꯤ ꯆꯠꯂꯨꯔꯕꯣ ꯀꯌꯥꯝ ꯆꯠꯊꯣꯛꯎꯔꯒꯦ ꯀꯌꯥꯝ ꯁꯥꯡꯅ
ꯑꯩꯗꯤ ꯆꯠꯂꯦ ꯉꯔꯥꯡ ꯌꯥꯝ ꯂꯥꯞ ꯆꯠꯇꯦꯗ ꯑꯁꯤ ꯀꯩꯅꯣꯕꯧ ꯏꯝꯐꯥꯜ ꯀꯣꯂꯦꯖ ꯐꯥꯎꯗꯪ ꯆꯠꯂꯤꯗ ꯍꯪꯒꯠ ꯍꯟꯗꯥꯗ ꯀꯤꯂꯣꯃꯤꯇꯔ ꯑꯃꯒꯤ ꯑꯃ ꯌꯧꯒꯗꯕ ꯈꯤꯇꯪ ꯋꯠꯂꯝꯒꯅꯤ
ꯅꯪ ꯇꯦꯟ ꯊꯥꯎꯖꯟ ꯏꯁꯇꯦꯞꯃꯨꯛ ꯆꯠꯂꯦ
ꯆꯠꯂꯦ ꯆꯦꯟꯗꯦ ꯆꯦꯟꯂꯗꯤ ꯋꯥꯔꯦ
ꯑꯣ ꯆꯦꯟꯕꯒꯤ ꯄꯥꯡꯒꯜ ꯂꯩꯇ꯭ꯔꯦ ꯌꯣ
ꯄꯥꯡꯒꯟꯕꯨꯗꯤ ꯌꯥꯎꯏ ꯉꯝꯗ꯭ꯔꯦ ꯋꯥꯕꯒꯤ ꯑꯃ ꯋꯥꯍꯜꯂꯨꯔꯥ ꯀꯩꯗꯧꯔꯨꯅꯤ ꯍꯛꯆꯥꯡꯕꯨꯗꯤ ꯈꯪꯗꯦꯗ ꯃꯅꯤꯡꯒꯤꯗꯤ ꯃꯥ ꯃꯁꯥ ꯃꯎ ꯐꯕ ꯌꯥꯝ ꯂꯩ ꯑꯉꯥꯡꯁꯤꯡ ꯍꯥꯏꯗꯣꯏꯔ ꯑꯁ ꯃꯁꯤꯡꯒ ꯊꯣꯛꯑ ꯕꯤꯂꯤꯒ ꯃꯇ꯭ꯔꯪ ꯃꯇ꯭ꯔꯪꯒ ꯀꯥꯔꯤ ꯗꯨꯃꯥꯏꯅ ꯃꯣꯏ ꯕꯣꯗꯤꯖꯦ ꯎꯕꯗ ꯑꯩꯈꯣꯏꯗꯤ ꯄꯨꯛ ꯇꯌꯥꯎꯔꯤꯕ ꯐꯦꯠꯁꯤꯗꯤ ꯀꯪꯗꯄ ꯋꯥꯗꯤ ꯊꯥꯖ ꯋꯥꯅꯤ ꯈꯪꯉꯦ
ꯑꯥ
ꯎꯛꯇ ꯑꯃ ꯃꯊꯣꯟ ꯑꯃ ꯐꯦꯠ ꯑꯃ ꯌꯥꯎꯔꯤꯗꯣ ꯑꯗꯨ ꯀꯪꯗꯕ ꯋꯥꯕꯅꯦ
ꯑꯁ ꯋꯥꯏꯕꯨ ꯅꯥꯕꯥ ꯑꯩꯖꯨ ꯃꯔꯝꯑꯝ ꯐꯖꯟꯅ ꯇꯧꯖꯔꯝꯕꯗꯤ ꯀꯪꯎ ꯁꯨꯛꯌꯥ ꯌꯥꯗꯦ
ꯍꯥꯟꯅ ꯎꯒꯤꯒꯨꯝ ꯐꯔꯕꯅꯦ
ꯅꯊꯟ ꯊꯟ ꯆꯠꯔꯤꯔꯣ ꯅꯥꯠ
ꯃꯇꯝꯅ ꯑꯁꯨꯝ ꯍꯧꯈꯤ ꯍꯥ ꯃꯇꯝꯅ ꯄꯥꯟ ꯅꯕꯗꯣ ꯉꯁꯤ ꯖꯨꯂꯥꯏ ꯌꯧꯒ꯭ꯔꯦꯅꯦ
ꯋꯥꯏ ꯁꯪꯏꯕꯨ ꯖꯨꯂꯥꯏ ꯌꯧꯔꯛꯄꯗꯩ ꯌꯥꯝ ꯋꯥꯏ ꯁꯪꯉꯤ
ꯖꯨꯂꯥꯏ ꯗꯦꯠ ꯋꯥꯟ
ꯖꯨꯂꯥꯏ ꯗꯦꯠ ꯋꯥꯟ ꯃꯊꯪꯗꯒꯤ ꯑꯥꯒꯁꯀꯤ ꯗꯦꯠ ꯋꯥꯟꯅꯅ ꯑꯃꯨꯛ ꯂꯥꯛꯑꯅꯤ ꯅꯪ ꯀꯦꯅꯣ ꯊꯥꯖꯤꯟꯒꯦꯗꯥꯏꯅꯦ ꯁꯤ ꯁꯤ ꯖꯤ ꯌꯦꯜ ꯊꯥꯖꯟꯒꯤ ꯍꯥꯏꯗꯥꯏꯅꯦ
ꯑꯥ
ꯗꯨꯏꯗꯤ ꯅꯣꯏ ꯁꯤ ꯖꯤ ꯖꯦꯜꯖꯦ ꯑꯣꯛꯇꯣꯕꯔ ꯁꯦꯞꯇꯦꯝꯕꯔ ꯁ꯭ꯋꯥꯏꯗꯗꯤ ꯁꯣꯏꯗꯅ ꯇꯧꯔꯛꯑꯅꯤꯅꯦꯀꯣ
ꯇꯧꯔꯛꯑꯅꯤ ꯇꯧꯔꯛꯑꯅꯤ
ꯇꯥꯃꯣꯕꯨ ꯀꯌꯥꯝ ꯄꯁꯤꯜꯂꯒꯦ
ꯂꯣꯏ ꯀꯋꯥꯔꯗ ꯇꯪ ꯇꯥꯔꯥꯒꯤ ꯃꯨꯛ ꯄꯥꯕ ꯀ ꯀꯥꯎꯔꯦ ꯄꯥꯕꯗꯤ ꯄꯥꯒ꯭ꯔꯥ ꯕꯥꯅꯦ ꯀꯧꯈ꯭ꯔꯦ ꯅꯨꯡꯇꯤꯒꯤ ꯄꯥꯗ꯭ꯔꯦꯗꯤ ꯌꯥꯗꯦꯌꯦ ꯄꯣꯠꯁꯦ
ꯃꯇꯝ ꯈꯥꯏꯗꯣꯛꯑꯒ ꯍꯣꯠꯂꯣ ꯀꯩꯅꯣ ꯄꯨꯡ ꯇ꯭ꯔꯟ ꯄꯨꯡ ꯀꯨꯟ ꯄꯨꯡ ꯀꯨꯟ ꯃꯔꯤꯅꯤ ꯇꯥꯃꯣ ꯀꯦꯑꯦꯝ ꯆꯠꯄꯁꯨ ꯅꯠꯇꯦ ꯑꯗꯨꯅ
ꯗꯨꯅꯦ ꯀꯦꯑꯦꯝ ꯆꯠꯄ ꯅꯠꯇꯦ ꯀꯃꯥꯏꯅ ꯃꯥꯡꯉꯤꯅꯣ ꯈꯟꯕꯗ ꯃꯊꯥ ꯁꯥꯒ ꯂꯩꯔ ꯍꯥꯎ ꯀꯝꯁ ꯁꯅ ꯗꯤꯜꯂꯤꯗ ꯑꯗꯨꯝ ꯇꯧ ꯂꯩꯔꯦ
ꯑꯁ ꯃꯗꯨ ꯌꯥꯝꯅ ꯁꯣꯏꯕꯅꯤ ꯗꯤꯂꯤꯠ ꯑꯩ ꯍꯌꯦꯡ ꯄꯥꯔꯒꯦꯗ ꯍꯣꯔꯦꯟ ꯄꯥꯔꯒꯦꯗꯅ ꯑꯗꯨꯝ
ꯑꯗꯨꯕꯨꯗꯤ ꯇꯧꯗꯕ ꯑꯗꯨ ꯃꯇꯝꯗꯨ ꯖꯔꯥ ꯖꯔꯥ ꯍꯧ ꯂꯩꯔꯦꯝꯃꯦ ꯑꯗꯨꯅꯦ ꯑꯩ ꯅꯉꯣꯟꯗ ꯍꯥꯏꯗꯣ ꯅꯣꯡꯃꯨꯛ ꯉꯥꯜꯑꯦ ꯅꯨꯃꯤꯠ ꯃꯨꯛꯇꯥꯏ ꯑꯩ ꯇꯧ ꯂꯩꯔꯦꯝꯃꯦ ꯍꯥꯏꯖꯦ
ꯑꯗꯨꯕꯨꯗꯤ ꯃꯤ ꯀꯩꯅꯣꯅꯤꯗꯅ ꯅꯦꯆꯥꯔꯦꯜ ꯄ꯭ꯔꯣꯁꯦꯁ ꯑꯃꯅꯤ ꯁꯥꯔꯀꯜꯅꯤꯗ ꯑꯗꯨꯗꯤ ꯀꯥꯏꯕꯗꯤ ꯀꯥꯏ
ꯇ ꯂꯩꯔꯝꯃꯦꯗꯤ ꯏꯁ ꯀꯣꯔꯤꯅꯣ ꯇꯧꯔꯤꯖꯤꯅꯤ
ꯑꯗꯨꯗꯗꯤ ꯅꯥꯪꯅꯥꯞ ꯃꯗꯨꯗ ꯏꯅꯍꯧꯒꯗꯧꯕꯅꯤ ꯅꯣꯡꯉꯥꯜꯂꯤꯉꯩꯗꯅ ꯅꯣꯡꯉꯥꯟꯕꯒꯤ ꯊꯕꯛ ꯅꯨꯃꯤꯠ ꯇꯥꯔꯒꯅ ꯅꯨꯃꯤꯠ ꯇꯥꯕꯒꯤ ꯊꯕꯛ ꯅꯨꯡꯊꯤꯟꯒꯤꯅ ꯅꯨꯡꯊꯤꯟꯒꯤ ꯊꯕꯛ ꯗꯨꯃꯥꯏꯅ ꯅꯪꯅ ꯑꯦꯗꯖꯁ ꯇꯧ ꯇꯥꯔꯦꯗꯅ ꯇꯥꯃꯣ ꯑꯗꯨꯗꯤ ꯅꯪꯗꯤ ꯁꯕꯖꯦꯛ ꯃꯔꯤꯗꯣ ꯐꯖꯟꯅ ꯈꯥꯏꯗꯣꯛ ꯑ ꯄꯥꯔꯣ ꯀꯩꯅꯣ ꯁꯦꯛꯁꯥꯟ ꯃꯔꯤꯗꯣ
ꯎꯝ
ꯇꯨꯝꯕꯥ ꯈꯨꯗꯤꯡ ꯏꯁ ꯍꯥ
ꯅꯪ ꯀꯌꯦꯟ ꯏ ꯀꯥ꯭ꯂꯥꯁ ꯑꯥꯃꯖꯨ ꯌꯥꯎꯋꯦꯗꯥꯏꯅꯦ
ꯑꯗꯨꯗꯤ ꯑꯥ ꯀꯩꯅꯣꯅꯤꯗ ꯀꯥꯔꯇꯤ ꯐꯦꯁꯕꯨꯛꯇꯅꯤ ꯎꯇꯨꯞ ꯇ ꯇꯧꯕꯅꯤ ꯍꯦ
ꯀꯩꯅꯣꯁꯨ ꯌꯦꯟ ꯇꯧꯗꯥꯏꯅꯦ ꯀꯔꯤ ꯃꯣꯏꯒꯤ ꯐꯔ꯭ꯠ ꯄꯥꯔꯃꯥ ꯍꯥꯏꯕ꯭ꯔꯥ ꯀꯩꯅꯣꯝ ꯂꯩꯕꯗꯣ ꯈꯪꯕ꯭ꯔꯥ ꯈꯪꯉꯝꯂꯣꯏ ꯁꯪꯒ ꯑ ꯃꯣꯏ ꯃꯣꯏꯗꯨ ꯑꯗꯨꯝ ꯗꯦꯜꯂꯤ ꯑ ꯃꯣꯏꯗꯣ ꯗꯦꯜꯂꯤꯒꯤ ꯑꯗꯨꯝ ꯇꯧꯗꯥꯏꯅꯦ ꯑꯗꯨꯝ ꯌꯦꯡꯁꯣꯛꯑꯣ ꯀꯩꯅꯣ ꯃꯣꯏꯗꯣ ꯗꯪꯗꯤ
ꯇꯦꯁꯕꯨꯛꯀꯤꯅ ꯅꯨꯡꯉꯥꯏꯌꯦꯅ ꯌꯦꯡꯕꯅꯤꯗ
ꯅꯪ ꯀꯩꯅꯣꯔꯣ ꯀꯌꯥ ꯄꯩꯁꯥ ꯁꯤ ꯑ ꯇꯦꯁꯕꯨꯛ ꯇꯩꯗꯤ ꯄꯩꯁꯥ ꯊꯤꯔꯝꯃꯅꯤ ꯑꯗꯨꯏꯗꯤ
ꯌꯨꯇꯨꯞꯇꯅꯤ ꯄꯩꯁꯥ ꯊꯤꯗꯦꯗ ꯇꯦꯁꯕꯨꯛꯀꯤ ꯌꯨꯇꯨꯞꯇꯅꯤ ꯌꯦꯡꯉꯤꯖ
ꯑꯣ ꯀꯩꯅꯣꯅꯦꯕ ꯄ꯭ꯔꯤꯃꯤꯌꯝ ꯅꯠꯇꯦꯕ
ꯑꯥ ꯇꯦꯛꯁꯕꯨꯛꯇ ꯑꯗꯨꯝ ꯑꯦꯁ ꯑꯦꯁ ꯁꯤ ꯁꯤꯖꯤꯑꯦꯟꯒꯤꯗꯤ ꯃꯣꯏ ꯑꯗꯨꯝ ꯇꯥꯏꯃꯔꯗ ꯀꯩꯅꯣ ꯄꯤ ꯋꯥꯏ ꯀ꯭ꯌꯨ ꯑꯗꯒꯤ ꯀꯣꯏꯁꯟ ꯁꯣꯜꯕ ꯇꯧꯕꯩ ꯑꯗꯨꯝ ꯊꯥꯒꯠꯄꯅꯦ ꯑꯗꯨ ꯌꯦꯡꯕ ꯀꯥꯟꯅꯅꯤ ꯍꯥꯏꯗꯤ ꯏꯁꯥ ꯏꯊꯟꯗ ꯇꯦꯁ ꯊꯥꯖꯗ꯭ꯔꯒꯖꯨ ꯃꯣꯏꯅ ꯀꯣꯏꯁꯟ ꯊꯥꯒꯠꯂꯛꯏꯗꯣ
ꯑ
ꯥꯗ ꯑꯣꯖꯥꯗꯨꯒ ꯑꯗꯨꯝ ꯁꯣꯞ ꯇꯧꯃꯤꯟꯅꯝꯅꯦꯕ ꯑꯗꯣ ꯑꯣꯖꯥꯗꯨꯅ ꯑꯣꯖꯥꯗꯨ ꯅꯪꯗꯦꯕ ꯀꯣꯏꯁꯟ ꯃꯔꯤ ꯃꯉꯥꯗꯤ ꯑꯗꯨꯝ ꯋꯥꯠꯂꯧꯕ ꯍꯥꯏꯇꯥꯔꯦ ꯑꯣꯖꯥꯗꯨꯅ ꯇꯥꯛꯄꯣꯏ ꯂꯥꯛꯄꯣꯏ ꯑꯗꯨꯝ ꯈꯣꯠ ꯈꯣꯠ ꯆꯠꯇꯣꯏꯅꯦꯕ ꯇꯥꯛꯁꯨ ꯇꯥꯛꯇꯣꯏꯕ ꯍꯣꯁꯨ ꯍꯣꯠꯇꯣꯏꯕ
ꯑꯗꯨꯅꯗꯤ ꯐꯩ ꯀꯩꯅꯣ
ꯑꯥ ꯃꯤ ꯇ꯭ꯔꯥꯉꯥꯗꯨ ꯀꯣꯏꯁꯟ ꯀꯨꯟ ꯃꯉꯥꯗꯣ ꯃꯔꯤ ꯃꯉꯥꯗꯤ ꯋꯥꯠꯄꯅꯤ ꯑꯔꯥꯏꯕꯒꯩ ꯍꯥꯟꯅ ꯈꯟꯀꯠꯂꯒ ꯍꯣꯠꯄꯩ ꯋꯥꯅꯤꯗ ꯊꯨꯒꯗꯕ ꯄꯣꯠꯀꯩꯗꯣ
ꯎꯝ ꯑꯗꯨꯕꯨꯗꯤ ꯃꯇꯝ ꯁꯥꯟꯅꯕꯕꯨꯗꯤ ꯌꯥꯅꯤ ꯍꯥꯏꯗꯤ ꯏꯪꯂꯤꯁꯀ ꯖꯤ ꯑꯦꯁꯀꯗꯤ ꯃꯇꯝ ꯌꯥꯝ ꯆꯪꯍꯟꯗꯕꯤꯗ ꯔꯤꯖꯅꯤꯡꯒ ꯀꯩꯅꯣꯒꯗ ꯁꯥꯟꯅꯕꯗꯤ ꯌꯥꯅꯤ ꯃꯦꯁꯀꯗ
ꯄꯩꯈꯥꯒꯤ ꯋꯥꯔꯤꯒ ꯇꯣꯛꯁꯤꯗ ꯍꯧꯖꯤꯛꯀꯥꯟꯕꯨ ꯄꯨꯡ ꯀꯌꯥ ꯇꯨꯃꯤ ꯅꯨꯡꯇꯤꯒꯤ ꯉꯟꯅ ꯍꯧꯒꯠꯂꯤꯖꯤꯕꯨ ꯅꯪꯕꯨ
ꯔꯁꯩ ꯉꯟꯗ ꯑꯗꯨꯝ ꯇꯨꯝꯃꯦꯗ ꯇꯥꯃꯣ ꯊꯦꯡꯅ ꯇꯨꯝꯗ꯭ꯔꯦ ꯌꯦꯟ ꯑꯗꯨꯅ ꯉꯟꯅ ꯍꯧꯔꯦ ꯄꯨꯡ ꯃꯔꯤꯗ ꯑꯗꯨꯝ ꯍꯧ ꯃꯔꯤ ꯃꯔꯤ ꯅꯠꯇ꯭ꯔꯒ ꯃꯔꯤ ꯃꯈꯥꯏꯗ ꯑꯗꯨꯝ ꯍꯧꯒꯠꯂꯑꯦ
ꯑꯗꯨꯃꯥꯏꯟ ꯑꯗꯨꯝ ꯍꯧꯒꯠꯂꯦ ꯊꯤ ꯇꯨꯝꯕꯅ ꯇꯔꯥꯃꯥꯊꯣꯏ ꯊꯦꯡꯉꯕꯅ ꯇꯔꯥꯃꯥꯊꯣꯏ ꯉꯜꯂꯕꯗ ꯇꯔꯥ ꯇꯔꯥ ꯃꯈꯥꯏ ꯁꯨꯃꯥꯏꯟ ꯇꯨꯝꯃꯦ ꯅꯇ꯭ꯔꯗꯤ ꯌꯥꯗ꯭ꯔꯦꯅꯦ ꯊꯕꯛ ꯂꯣꯏ ꯁꯤꯠꯂꯦꯅꯦꯍꯦ ꯇꯥꯃꯣꯕꯨ ꯇꯥꯃꯣ ꯍꯣꯏꯗꯤ ꯑꯗꯨꯝ ꯉꯟꯅ ꯇꯨꯝꯕ꯭ꯔꯣ
ꯇꯔꯥ ꯃꯈꯥꯏꯗꯒꯤ ꯇꯔꯥꯃꯥꯊꯣꯏ ꯉꯟꯕ ꯍꯥꯏꯖꯦ ꯉꯜꯂꯒ ꯅꯤꯄꯥꯟ ꯃꯈꯥꯏ ꯃꯥꯄꯟ ꯃꯈꯥꯏ ꯁꯤꯁꯤꯗꯤ ꯑꯗꯨꯝ ꯇꯨꯝꯃꯦꯗꯥ ꯇꯨꯝꯅꯤꯡꯉꯗꯤ ꯗꯨꯝ ꯉꯟꯅ ꯇꯨꯝꯃꯦꯗꯥ ꯊꯦꯡꯅ ꯇꯨꯝꯕ ꯀꯥꯗꯤ ꯄꯥꯛ ꯇꯨꯝꯗꯦꯗ
ꯇꯨꯝꯗ꯭ꯔꯦ ꯑꯩꯖꯨ ꯊꯥꯏꯅ ꯄꯨꯡ ꯇꯔꯥꯃꯥꯊꯣꯏ ꯕꯥꯔꯣꯗ ꯊꯦꯡꯅ ꯁꯨꯝ ꯇꯨꯝꯒꯤꯕ ꯑꯗꯣ ꯗꯨꯒꯤ ꯍꯩꯅꯒꯤꯕ ꯗꯩꯩ ꯑꯩꯅ ꯇ ꯁꯦꯝꯗꯣꯛꯀꯦꯗ ꯁꯤꯗꯤ ꯌꯥꯗ꯭ꯔꯦ ꯁꯤꯒꯤ ꯍꯦꯕꯤꯠꯁꯤꯗꯤꯅ ꯇꯥꯟꯖꯥꯗꯨꯗꯁꯨ ꯀꯩꯅꯣ ꯇꯧꯒꯤꯕ ꯍꯥꯏ ꯇꯥꯔꯦ ꯑꯩꯅ ꯄꯥꯝꯖꯕꯖꯨ ꯍꯦꯛ ꯇꯧꯁꯜꯂꯛꯄ ꯍꯥꯏꯇꯥꯔꯦ ꯑꯗꯨꯅ ꯐꯔꯦ ꯐꯔꯦ ꯑꯗꯨꯗꯤ ꯇꯨꯝꯍꯧꯔꯒꯦꯅ ꯑꯩꯅ ꯑꯃꯥꯏꯅ ꯍꯦꯕꯤꯠ ꯁꯦꯝꯍꯧꯕꯅꯤꯗ
ꯑꯣ ꯍꯣ ꯂꯝꯕꯤ ꯂꯝꯕꯤ ꯅꯣꯏꯗꯣ ꯏꯔꯣꯏꯁꯦꯝꯕꯗꯩꯅ ꯁꯤ ꯍꯥꯟꯅ ꯐꯠꯇ ꯇꯥꯏꯅꯦ
ꯀ꯭ꯔꯥꯏ ꯀꯥꯏꯕꯨꯛ ꯀꯥꯏꯕꯨꯛꯅꯣ ꯅꯪ ꯍꯥꯏꯖꯦ
ꯂꯝꯕꯤ ꯅꯣꯏꯔꯣꯝꯒꯤꯗꯣ ꯃꯃꯥꯡ ꯇꯛꯌꯦꯟ ꯗꯥꯥꯏ ꯀꯥꯗꯤ ꯌꯥꯝ ꯐꯠꯂꯧꯗꯗꯥꯏꯅꯦ
ꯍꯧꯖꯤꯛꯇꯤ ꯂꯝꯕꯤ ꯀꯩꯝ ꯇꯧꯗ꯭ꯔꯦ ꯀꯩꯅꯣ ꯇꯥꯃꯣ ꯅꯪ ꯂꯥꯛꯇ꯭ꯔꯤꯕꯣ ꯁꯣꯝꯗ ꯂꯝꯕꯤ ꯁꯦꯝꯕꯗꯒꯤ
ꯎꯝ ꯂꯝꯕꯤ ꯁꯦꯝꯃꯦ ꯗ꯭ꯔꯦꯟ ꯌꯥꯝ ꯁꯦꯝꯍꯧꯕꯅꯤ ꯇꯒꯤ
ꯂꯣꯏꯔꯦ ꯂꯣꯏ ꯂꯣꯏꯔꯦꯥꯃꯣꯥꯃ ꯅꯪ ꯋꯥꯥꯛꯡ ꯑꯣꯏꯅ ꯅꯣꯡꯃ ꯀꯣꯏꯔꯛꯀ ꯍꯥꯏꯕ꯭ꯔꯥ ꯀꯣꯏꯔꯛꯑꯣ ꯑꯗꯨꯗ ꯈꯪꯒꯅꯤ ꯂꯣꯏ ꯀꯤꯝ ꯁꯤꯠ ꯅꯥꯂꯕꯅꯤ ꯂꯝꯕꯤ꯫
ꯊꯣꯡ ꯅꯨꯡ ꯂꯣꯏ ꯂꯣꯏꯔꯦ ꯗ꯭ꯔꯦꯟ ꯅꯨꯡ ꯂꯣꯏ ꯂꯣꯏꯈ꯭ꯔꯦ꯫
ꯇꯥꯃꯣꯗꯤ ꯉꯁꯤ ꯀꯩ ꯃꯊꯦꯜ ꯇꯧꯊꯗꯣꯏꯅꯣ꯫
ꯉꯁꯤꯁꯦ ꯀꯥꯡꯁꯣꯏ ꯇꯧꯔꯅꯤ ꯀꯥꯡꯁꯣꯏ ꯍꯣꯏ ꯆꯥꯡꯕꯤ ꯍꯥꯏꯕ꯭ꯔꯥ ꯑꯗꯨꯅꯦ꯫
ꯑꯥ꯫
ꯍꯋꯥꯏ ꯊꯣꯡꯉꯒ ꯆꯥꯁꯦꯔꯥꯗꯤ ꯈꯜꯂꯝꯕꯅꯦ ꯑꯦꯟꯖꯥꯡ ꯅꯥꯄꯤ ꯈꯔ ꯄꯤꯔꯛꯑꯦ ꯁꯤ ꯑꯣꯏꯅ ꯇꯧꯔꯅꯤ꯫ ꯑꯦꯟꯖꯥꯡ ꯅꯥꯄꯤ ꯂꯩꯇꯗꯤ ꯍꯋꯥꯏ ꯊꯣꯡꯅꯤ ꯇꯧꯅꯤ ꯑꯥꯁꯤꯗꯤ
ꯏꯊꯟꯗ ꯊꯣꯡꯕꯅꯤꯅ ꯑꯗꯨꯝ ꯌꯥꯅ ꯌꯥꯅꯕꯀꯣꯏ ꯏꯁꯥꯒꯤ꯫
ꯑꯃꯨꯛ ꯊꯣꯡꯕꯁꯤꯅ ꯍꯣꯔꯦꯟ ꯅꯨꯡꯃꯥꯏꯕ ꯆꯥꯗꯣꯏꯅꯤꯅ ꯑꯦꯟꯖꯥꯡ ꯑꯅꯤꯔꯛ ꯊꯣꯡꯅꯗꯦꯗ ꯆꯥꯛꯄꯨꯗꯤ ꯑꯅꯤꯔꯛ ꯊꯣꯡꯉꯤ
ꯑ ꯆꯥꯛꯁꯨ ꯑꯗꯨꯗꯤ ꯊꯣꯡꯖꯜꯂꯣ ꯆꯥꯛꯁꯨ ꯆꯥꯛꯄꯨꯗꯤ ꯍꯥꯎꯔꯣꯏ ꯏꯅꯦ ꯑꯃꯨꯛ ꯊꯣꯡꯈꯤꯕꯅꯤ꯫ ꯀꯩꯅꯣꯁꯨ ꯑꯦꯛꯖꯥꯝ ꯊꯥꯅꯤ ꯍꯥꯏꯅꯤ ꯍꯟꯗꯛꯇꯤ ꯔꯖꯟꯣꯏꯗ ꯊꯥꯗꯧ ꯃꯥꯜꯂꯦ꯫
ꯀꯩꯅꯣ ꯃꯥ ꯊꯥꯅꯤꯡꯉꯤꯅꯦ ꯁꯤꯁꯤꯗꯂꯥꯛꯑꯣ ꯊꯥꯗꯦ ꯂꯣꯏꯔꯦ ꯀꯩꯗꯧꯔꯒꯦ꯫
ꯃꯣꯏꯗ ꯆꯥꯠꯂꯨ ꯅꯍꯥꯟ ꯃꯥꯁꯨ ꯋꯥꯔꯤ ꯁꯥꯟꯅꯔꯝꯃꯦ꯫ ꯅꯣꯏ ꯅꯍꯥꯟ ꯀꯩ ꯅꯣꯒꯤꯅ ꯄꯨꯜꯂꯨꯕ꯭ꯔꯣ ꯑ ꯏꯂꯦꯛꯇ꯭ꯔꯣꯒꯤꯅ ꯄꯨꯜꯂꯨꯕ꯭ꯔꯣ꯫ ꯑꯣ ꯅꯣꯏꯗꯨꯗ ꯋꯥꯔꯤ ꯁꯥꯟꯅꯔꯛꯄ꯭ꯔꯣꯥ ꯍꯥꯏꯐꯦꯠ꯫
ꯁꯥꯟꯅꯗꯦ ꯁꯥꯟꯅꯗꯦ ꯑꯗꯨꯒꯤ ꯋꯥꯔꯤꯒ ꯑꯝꯇ ꯁꯪꯗꯦ ꯊꯣꯛ ꯊꯥꯛ ꯉꯥꯡꯅꯕꯗ꯫
ꯑꯣ ꯑꯍꯟꯗꯨꯕꯨ ꯀꯃꯥꯏꯅ ꯇꯧꯍꯧꯔꯤꯒꯦ ꯃꯥꯁꯨ ꯌꯥꯎꯔꯛꯑꯃ ꯅꯨꯡꯉꯥꯏꯍꯧꯔꯤ ꯃꯥꯏ ꯅꯨꯡꯉꯥꯏꯕ ꯃꯨꯠꯇ ꯑꯗꯨ ꯂꯩꯍꯧꯔꯤꯌꯦ꯫
ꯃꯥꯗꯤ ꯅꯨꯡꯉꯥꯏꯅ ꯂꯩꯔꯦ ꯀꯩꯅꯣꯅꯦ ꯏꯇꯩꯃꯝꯁꯨ ꯌꯨꯝꯗ ꯊꯥꯝꯖꯤꯜꯂꯦ꯫ ꯋꯥꯅꯤꯡꯉꯥꯏ ꯂꯩꯇ꯭ꯔꯦ ꯃꯁꯥꯗꯤ꯫
ꯑꯥ꯫
ꯑꯗꯨꯒꯤꯅꯦꯗ꯫
ꯑꯣꯏ ꯑꯍꯟꯒꯤꯗꯤ ꯂꯥꯏꯐꯁ ꯁꯦꯇꯜ ꯇꯧꯔꯕꯅꯤ ꯌꯥꯔꯦ ꯃꯣꯏꯗꯤ ꯑꯥꯔꯅꯤꯡ ꯂꯣꯝꯗ ꯇꯧꯕ ꯌꯥꯔꯦꯗ꯫ ꯃꯣꯏꯗꯤ ꯑꯗꯨꯝ ꯇꯧꯕꯗꯤ ꯇꯧꯔꯝꯝꯕꯅꯤ ꯃꯥꯕꯨꯗꯤ ꯑꯗꯨꯝ ꯄꯩꯁꯥ ꯊꯣꯛꯄ ꯃꯥꯜꯂꯦ꯫
ꯑꯩꯅ ꯍꯥꯏꯔꯝꯕꯅꯦ ꯅꯪꯗꯤ ꯅꯥꯊꯟꯗꯅꯤꯅ ꯅꯆꯤꯟꯜ ꯏꯅꯥꯎ ꯑꯅꯤ ꯁꯨꯗꯕꯅꯤꯅ ꯑꯉꯥꯡ ꯈꯔ ꯌꯥꯝ ꯄꯣꯛꯎ ꯄꯣꯛꯄ ꯍꯧꯕ ꯌꯥꯔꯦꯅ꯫
ꯄꯣꯛꯄ ꯍꯧꯕ ꯌꯔꯦ꯫
ꯄꯣꯛꯂꯛꯑꯅꯤ ꯄꯣꯛꯂꯛꯑꯅꯤ ꯄꯣꯛꯂꯛꯅꯤ ꯁꯣꯏ ꯌꯥꯎꯔꯛꯑꯅꯤ꯫ ꯌꯥꯎꯈ꯭ꯔꯅꯤ ꯑꯩꯈꯣꯏꯅ ꯑꯦꯛꯖꯥꯝꯅꯦꯅ ꯇꯧꯔꯤꯉꯥꯏꯗ ꯃꯣꯏꯗꯤ ꯃꯆꯥ ꯃꯁꯨ ꯑꯃꯅꯤ ꯑꯗꯨꯝ ꯁꯨꯖꯟꯈ꯭ꯔꯅꯤ ꯑꯩꯈꯣꯏꯅ ꯍꯌꯦꯡ꯫ ꯅꯨꯄꯤꯒ ꯊꯤꯔꯛꯄ ꯀꯥꯟꯗꯗꯤ ꯃꯣꯏꯗꯤ ꯑꯗꯨꯝ ꯀꯩꯅꯣ ꯇꯧꯈ꯭ꯔꯅꯤ ꯃꯣꯏ ꯑꯗꯨꯝ ꯍꯥꯟꯈ꯭ꯔꯅꯤ꯫ ꯍꯣꯏ ꯀ꯭ꯂꯥꯁ ꯋꯥꯟ ꯃꯁꯥ ꯃꯁꯁꯨ ꯀ꯭ꯂꯥꯁ ꯋꯟ ꯇꯨ
ꯑꯍꯜ ꯅꯍꯜꯗꯒꯗꯤ ꯑꯉꯥꯡ ꯅꯍꯜꯂꯛꯑꯒꯗꯤ ꯐꯖꯔꯔꯣꯏꯅ꯫
ꯑꯥ꯫
ꯎꯝ꯫
ꯈꯪꯗꯦꯅ ꯇꯥꯃꯣ ꯅꯦꯠꯁꯨ ꯅꯦꯠꯁꯨ ꯑꯃꯨꯛ ꯍꯥꯏꯗꯣꯔꯛꯑꯅꯤꯅꯦꯀꯣ꯫
ꯑꯥ ꯍꯥꯏꯗꯣꯛꯆꯔꯥꯛꯑꯅꯤ꯫
ꯀꯔꯤꯕꯨ ꯊꯣꯛꯈ꯭ꯔꯕ ꯍꯟꯗꯛꯅ꯫
ꯈꯪꯗꯦꯗ ꯄꯣꯠꯇꯨ ꯈꯣꯠꯂꯝꯃꯅꯤ ꯗꯥꯍꯎ ꯌꯥꯕ꯭ꯔꯥ ꯌꯥꯗꯕ꯭ꯔꯥ ꯑꯗꯨꯃꯥꯏꯅ ꯇꯧꯖꯔꯛꯑꯅꯤ꯫ ꯀꯅ ꯊꯥꯖꯕ ꯊꯝꯗ꯭ꯔꯦꯗ ꯅꯦꯠꯇꯒ꯫ ꯂꯥꯏꯔꯤꯛ ꯑꯃꯨꯛ ꯍꯟꯅ ꯇꯝꯅꯤꯡꯗꯦ ꯈꯔ ꯄꯥꯔꯒ ꯊꯕꯛ ꯃꯆꯥ ꯑꯃ ꯐꯥꯎꯅꯕ ꯇꯧꯕꯅ ꯐꯔꯕꯣꯏ ꯅꯤꯡꯉꯦ
ꯑꯗꯨꯗꯤ ꯀꯩꯅꯣ ꯃꯌꯥꯝꯅ ꯍꯣꯠꯅꯔꯤꯁꯦ ꯑꯃꯕꯨ ꯐꯪꯖꯔꯗꯤꯅ ꯈꯟꯖꯔꯤꯕꯅꯤ ꯆꯥꯎꯕ ꯄꯤꯛꯄꯗꯨꯅ ꯑꯃ ꯑꯣꯏꯈ꯭ꯔꯒ
ꯇꯝꯃꯤ ꯂꯥꯏꯔꯤꯛ ꯄꯤ ꯑꯩꯩꯆ ꯗꯤ ꯇꯧꯕꯀꯥꯏ ꯂꯥꯏꯔꯤꯛ ꯑꯃꯨꯛ ꯄꯥꯈꯤꯗ ꯌꯥꯔꯣꯏ
ꯄꯤ ꯑꯩꯆ ꯗꯤꯔꯣ ꯑꯁ ꯄꯤ ꯑꯩꯆ ꯂꯥꯏꯈ꯭ꯔ ꯄꯣꯠꯅꯤꯗ ꯇꯥꯃꯣ
ꯁꯦꯃꯤꯅꯤꯌꯥꯔ ꯀꯥꯏꯁꯤꯅ ꯑꯌꯨꯛ ꯆꯔꯥ ꯋꯥꯟꯒꯨꯝ ꯅꯨꯡꯗꯤꯟ ꯊꯥ ꯆꯔꯥ ꯋꯥꯟꯒꯨꯝꯅꯤ ꯇꯧꯔꯛꯀꯗꯣꯏꯁꯤ
ꯄꯤ ꯑꯩꯆ ꯗꯤꯒꯤꯗꯤ ꯀꯩꯅꯣ ꯇꯧꯔ ꯂꯣꯏꯔꯦ ꯀꯗꯧꯔꯒꯦ ꯑꯗꯨꯕꯨ
ꯄꯤ ꯑꯩꯆ ꯗꯤ ꯇꯧꯕ ꯀꯥꯏꯅ ꯆꯠꯄꯒ ꯑꯗꯩ ꯉꯥꯡꯕ ꯑꯁ ꯈꯪꯗꯦꯗ ꯌꯥꯝ ꯋꯥꯕ ꯊꯕꯛꯅꯤꯅ ꯀꯩ ꯋꯥꯕꯣꯏꯅ ꯈꯜꯂꯦꯗ ꯇꯟꯕ ꯑꯃ ꯌꯥꯎꯁꯜꯂꯛꯑꯦꯕ ꯆꯍꯤ ꯑꯍꯨꯝꯅꯤꯅꯦ ꯑꯃꯥꯏꯅ ꯁꯨꯝ ꯂꯦꯟꯗꯣꯏꯁꯦ ꯍꯣꯏ ꯃꯥꯅ ꯄꯥꯝꯖ ꯄꯥꯝꯖꯔꯒꯗꯤ ꯄꯥꯝꯃꯛꯇ꯭ꯔꯦ ꯄꯥꯝꯕ ꯍꯟꯊꯔꯛꯄꯩꯅꯦ ꯑꯩꯅ ꯍꯥꯏꯔꯛꯏꯁꯤꯅ ꯄꯥꯝꯖꯔꯒꯕꯨꯗꯤ ꯇꯧꯈꯤꯗꯣꯏꯅꯤ ꯑꯗꯣ ꯃꯇꯝꯗꯤ ꯌꯥꯝ ꯂꯧꯗꯣꯔꯤꯕ
ꯃꯇꯝ ꯂꯧꯕꯩ ꯅꯠꯇꯤꯌꯦ ꯄꯤ ꯑꯩꯆ ꯗꯤ ꯇꯧꯕꯗꯣ
ꯑꯥ
ꯄꯤ ꯑꯩꯆ ꯗꯤ ꯂꯣꯏꯈ꯭ꯔꯁꯨ ꯑꯗꯨꯝ ꯇꯧꯕ ꯌꯥꯏꯌꯦ ꯅꯥꯀꯟꯗ ꯅꯪꯅ ꯍꯥꯏꯗꯤ ꯅꯪ ꯑꯦꯝ ꯌꯨꯗ ꯄꯤ ꯑꯩꯆ ꯗꯤ ꯑꯃ ꯇꯧꯖꯔꯦꯅ ꯈꯜꯂꯕꯀꯣ
ꯇꯥꯔꯤ ꯇꯥꯔꯤ
ꯅꯥꯀꯟꯗ ꯄꯤ ꯑꯩꯆ ꯗꯤ ꯑꯃ ꯇꯧ ꯇꯥꯔꯁꯨ ꯑꯗꯨꯒ ꯅꯥꯀꯟꯗ ꯀꯩꯅꯣꯒꯨꯝꯕ ꯑꯗꯨꯝ ꯇꯧꯖꯕ ꯌꯥꯏꯑꯦꯕ ꯍꯥꯏꯗꯤ ꯄ꯭ꯔꯣꯖꯦꯛꯀꯨꯝꯕ ꯇꯥꯟꯅꯕ ꯐꯅꯕ ꯑꯗꯨꯝ ꯂꯣꯏ ꯇꯧꯕ ꯌꯥꯏꯑꯦꯕ
ꯑꯗꯨꯅ ꯑꯗꯨꯝ ꯑꯗꯨꯝꯕ ꯃꯌꯥꯝꯅ ꯁꯨꯝ ꯇꯥꯟꯅ ꯇꯥꯟꯅꯔꯒ ꯑꯗꯨꯝ ꯍꯤꯡꯕ ꯌꯥꯏ ꯍꯥꯏꯕꯒꯤ ꯋꯥꯅꯤꯗꯀꯣ ꯁꯨꯝ ꯀꯩꯅꯣ ꯊꯕꯛ ꯇꯧꯕ ꯇꯧꯗꯕ ꯑꯗꯨꯃꯁꯨ ꯂꯩ
ꯅꯪ ꯍꯥꯏꯁꯦ ꯃꯅꯤꯄꯨꯔꯗ ꯄꯥꯔꯠ ꯇꯥꯏꯝꯅꯦꯕ ꯐꯨꯜ ꯇꯥꯏꯝ ꯅꯠꯇ꯭ꯔꯦꯕ
ꯄꯥꯠ ꯇꯥꯏꯝꯅꯤ ꯅꯪꯅ ꯀꯩꯅꯣ ꯇꯧꯖꯒꯗꯧꯕꯅꯦ ꯑꯗꯨꯗꯤ ꯄꯤ ꯑꯩꯆ ꯗꯤ ꯅꯪꯒꯤ ꯑꯃ ꯇꯣꯉꯥꯟꯅ ꯂꯩꯖꯔꯅꯤ ꯑꯗꯨ ꯅꯪ ꯅꯪ ꯇꯣꯉꯥꯟꯅ ꯑꯃꯨꯛ ꯁꯤꯗ
ꯀꯔꯤ ꯍꯥꯏꯕ
ꯑꯁ ꯌꯥꯏꯗ ꯇꯥꯃꯣ ꯌꯥꯕꯒꯤꯗꯤ ꯌꯥꯝ ꯌꯥꯏꯗ ꯃꯗꯨꯅꯕꯨ ꯃꯤ ꯄꯤ ꯑꯩꯆ ꯗꯤ ꯇꯧꯕ ꯃꯤ ꯑꯗꯨꯝ ꯇꯧ ꯑꯗꯨ ꯑꯗꯨꯃꯥꯏꯅ ꯇꯧꯅꯕꯁꯨ ꯑꯗꯨꯝ ꯂꯩꯅꯤ
ꯑꯥ ꯎꯝ ꯆꯔꯥꯒ ꯋꯥꯟꯁꯤꯟꯕꯗ ꯑꯗꯨꯝ ꯅꯣꯏꯕꯅꯦ ꯃꯤ ꯇꯧꯔꯤꯁꯁꯤ ꯀꯩꯁꯥꯝꯄꯥꯠ ꯇ ꯂꯩꯔꯤꯉꯩꯗꯗꯤ ꯈꯔ ꯏꯌꯥꯡ ꯀꯪꯉꯝꯃꯤ ꯁꯥꯏ ꯂꯩꯕꯗꯒꯤ ꯅꯣꯏꯈꯠꯈ꯭ꯔꯦ ꯍ ꯥꯍ ꯥꯃꯇꯝꯅ ꯀꯅꯥꯕꯨꯁꯨ ꯉꯥꯏꯗꯦ ꯇꯧꯔꯦ
ꯑꯗꯨꯗꯤ ꯅꯪ ꯂꯕꯅ ꯂꯕꯅ ꯄꯨꯔꯦ
ꯑꯥ
ꯀꯩꯁꯥꯝꯄꯥꯠꯇ ꯂꯩꯔꯤꯉꯩꯗꯗꯤ ꯅꯪ ꯅꯣꯏꯔꯝꯗꯦ ꯍꯥꯏꯕ ꯅꯠꯇ꯭ꯔꯣ ꯅꯪ ꯍꯥꯏꯁꯦ
ꯈꯔ ꯀꯪꯉꯝꯃꯕꯅꯤꯅꯦ ꯂꯥꯏꯔꯤꯛ ꯂꯥꯏꯁꯨ ꯊꯋꯥꯏ ꯌꯥꯎꯁꯜꯂꯛꯑꯕꯅꯤ ꯁꯤ ꯂꯥꯛꯄꯗꯒꯤ ꯂꯥꯏꯔꯤꯛꯀ ꯄꯨꯡꯀꯥꯎꯃꯨꯛ ꯀꯥꯎꯕꯩ ꯇꯥꯏꯞ ꯇꯧꯈꯠꯂꯛꯏꯅꯦ
ꯑꯣ ꯑꯗꯨꯒꯤ ꯅꯪꯒꯤꯗꯣ ꯏꯟꯚꯥꯏꯔꯦꯃꯦꯟꯗꯣ ꯍꯣꯡꯉꯛꯑꯦ ꯍꯥꯏꯕꯅꯤꯅꯦ